ꯅꯃꯥꯟꯅꯕꯤꯅꯦ
ꯀꯃꯥꯏꯅ ꯅꯤꯡꯖꯪꯉꯛꯏꯅꯣ ꯇꯧꯏꯁꯤꯕꯣ
ꯎꯝ
ꯑꯩ ꯀꯔꯤ ꯁꯨꯝ ꯇꯧꯗꯦ ꯑꯩ ꯍꯧꯖꯤꯛ ꯍꯧꯖꯤꯛꯀꯤ ꯑꯣꯏꯅ ꯑ ꯃꯇꯝ ꯂꯦꯜꯂꯤ
ꯉꯁꯤꯗꯤ ꯀ꯭ꯂꯥꯁ ꯀꯨꯝꯕ ꯆꯠꯇ꯭ꯔꯣ
ꯆꯠꯇꯦꯗ ꯑꯩ ꯉꯁꯤ ꯑ ꯕꯣꯔꯤꯡ ꯆꯨꯏ ꯌꯥꯝꯅ ꯀꯔꯤꯝꯇ ꯇꯧꯗꯦ ꯇꯨꯝꯕꯁꯤꯅ ꯇꯨꯝꯕꯁꯤꯅ ꯇꯨꯝꯕꯁꯤꯅ
ꯑꯦꯛꯖꯥꯝꯗꯤ
ꯃꯁꯤ ꯂꯩꯇꯦ ꯉꯔꯥꯡ ꯇꯧꯋꯦ ꯑꯗꯣ ꯍꯌꯦꯡ ꯑꯃꯒ
ꯑꯣ ꯆꯥꯛꯇꯤ ꯆꯥꯈꯤꯔꯣꯏ꯫
ꯆꯥꯒꯤꯔꯣꯏ ꯋꯥꯠꯂꯤ ꯑꯌꯨꯛꯇ ꯀꯩꯝ ꯆꯥꯗ꯭ꯔꯤ ꯑꯩ ꯍꯧꯖꯤꯛꯇ ꯌꯦꯔꯨꯝ ꯑꯃ ꯆꯥꯗꯥꯉꯥꯏꯔꯤ ꯄꯨꯠꯂꯒ
ꯑꯁ ꯂꯥꯝꯗ꯭ꯔꯣ ꯑꯗꯨꯗꯤ
ꯂꯥꯝꯗꯦꯗ ꯇꯜꯂꯗꯤ ꯆꯥꯛ ꯀꯁꯤꯁꯨ ꯂꯥꯟꯗꯕ ꯖꯥꯠꯅꯤ
ꯆꯥꯗ꯭ꯔꯥꯖꯨ ꯍꯩꯅꯕꯗꯣ
ꯎꯝ ꯈꯔ ꯂꯩꯔ ꯇꯜꯂꯦ ꯁꯣꯔꯒꯁꯤ ꯍꯣꯜꯂꯣꯏꯗꯧꯔꯤꯕ꯫
ꯑꯍꯤ ꯍꯤ
ꯉꯥꯛꯇ ꯍꯣꯟꯒꯤꯔꯣꯏꯒꯦ ꯌꯥꯝ ꯋꯥꯏ ꯀꯥꯏꯅ
ꯂꯦꯞ ꯈ꯭ꯔꯗꯤ
ꯉꯍꯥꯛꯇ ꯎꯝ ꯍꯥꯆꯤꯛ ꯂꯥꯡꯒꯦ ꯁꯣꯔ ꯍꯟꯗꯕꯤꯗ ꯀꯥꯏꯅ
ꯑꯗꯨꯒ ꯌꯥꯔꯗꯤ ꯐꯗꯧꯕ
ꯑꯍꯧ ꯑꯗꯨꯒ ꯒ꯭ꯌꯥꯟ ꯇꯥꯔꯛꯄꯗ ꯎꯄꯨ ꯃꯅꯨꯡ ꯆꯪ ꯂꯩꯔꯝꯗꯣꯏꯅꯤ ꯉꯥꯏꯈꯨꯋꯣ ꯑꯩ ꯑꯥ
ꯍꯣꯔꯦꯟ ꯌꯦꯟꯁꯥꯡꯗꯤ ꯀꯃꯥꯏ ꯇꯧꯅꯤ
ꯑꯁ ꯎꯝ ꯉꯁꯤꯁꯦ ꯄꯨꯔꯤ ꯑꯂꯨ ꯊꯣꯡꯕ ꯑꯗꯨꯃꯥꯏꯅ ꯑꯣꯏꯕꯅꯦ ꯑꯩ ꯆꯥꯅꯤꯡꯗꯦ ꯑꯩ ꯆꯥꯗꯦ ꯃꯣꯏ ꯄꯨꯔꯤꯗꯣ ꯍꯩꯅꯗꯦ
ꯍꯥꯎꯇꯕ꯭ꯔꯥ ꯑꯗꯨꯝ
ꯈꯪꯗꯦ ꯑꯩ ꯊꯥꯎ ꯌꯥꯎꯕꯗꯣ ꯀꯌꯥ ꯄꯥꯝꯗꯕꯒꯤꯅꯦ ꯍꯦꯛꯇ ꯆꯥꯗꯦ
ꯑꯆꯝꯕ ꯆꯥꯎꯋꯣ ꯑꯗꯨꯗꯤ
ꯎꯝ ꯃꯣꯏ ꯇꯟꯒꯪꯒꯨꯝꯕꯗꯨꯅ ꯄꯥꯝꯕ ꯍꯦꯜꯂꯦꯕꯀꯣ ꯍꯦꯛꯇ ꯑꯗꯨꯗꯨꯒꯤ ꯃꯣꯏ ꯊꯥꯎ ꯌꯥꯎꯕꯁꯦ ꯃꯣꯏꯅꯗꯤ ꯄꯥꯝꯖꯕ ꯑꯍꯥꯎꯕꯅꯦꯅ ꯊꯣꯡꯕꯤꯔꯤꯕꯅꯤ ꯃꯣꯏꯅꯗꯤ
ꯄꯨꯂꯞꯀꯤ ꯇꯧꯕꯅꯤꯅ ꯑꯃꯨꯛ ꯌꯥꯗꯕꯀꯣ
ꯎꯝ ꯑꯗꯨ ꯑꯩꯈꯣꯏꯅ ꯑꯃꯨꯛ ꯊꯥꯎꯗꯣ ꯑꯗꯨꯏꯗꯤ ꯃꯣꯏꯗꯤ ꯊꯥꯎ ꯆꯥꯕꯁꯨ ꯍꯦꯜꯂꯦꯅꯀꯣ ꯄꯨꯔꯥ ꯊꯥ ꯑꯃ ꯑꯈꯣꯏ ꯍꯣꯇꯦꯜꯒꯤꯒꯨꯝꯕꯗꯣ ꯑꯗꯨꯃꯥꯏꯅ ꯑꯣꯏꯌꯦꯕ ꯑꯗꯨꯗꯨꯅ
ꯑꯁ ꯊꯥꯎ ꯆꯥꯕꯖꯤꯖꯨ ꯀꯩꯅꯣ ꯇꯧꯕꯅꯤꯗ
ꯍꯣꯏ ꯐ ꯐꯠ
ꯍꯛꯆꯥꯡꯗ ꯅꯨꯡꯉꯥꯏꯇꯦꯕ
ꯍꯣꯏ ꯀꯥꯏꯗꯒꯤ ꯁꯥ ꯆꯥꯕꯐꯧꯇ ꯑꯆꯝꯕ ꯆꯥꯅꯤꯡꯉ ꯀꯥꯟꯁꯤꯗ ꯅꯪꯒꯤ ꯊꯥꯎꯒꯨꯝꯕ ꯉꯧꯕ ꯅꯠꯇꯕꯤꯗꯀꯣ
ꯑꯥ
ꯐꯨꯠꯂꯒ ꯈꯣꯠꯂꯒ ꯇꯧꯕꯗꯣ
ꯍꯣꯏ ꯀꯔꯝ ꯀꯥꯟꯗꯒꯗꯤ ꯊꯣꯛꯂꯛꯇꯣꯏꯅꯣ
ꯍꯧꯖꯤꯛ ꯐꯧꯗꯤ ꯊꯣꯛꯂꯛꯄꯩ ꯃꯃꯤ ꯎꯗꯦ ꯈꯪꯗꯦ ꯂꯥꯏꯅ ꯆꯥꯜꯂꯗꯤ ꯐꯠ ꯂꯥꯎꯅ ꯊꯣꯛꯂꯛꯄꯁꯨ ꯑꯣ ꯕꯤꯠ ꯌꯥꯝ ꯂꯩꯇꯦꯗ
ꯀꯨꯝꯍꯩ ꯍꯔꯥꯎꯒꯨꯝꯕꯒ ꯑꯗꯗꯤ ꯀꯩꯅꯣ ꯇꯧꯔꯝꯃꯔꯣꯏ
ꯑꯗꯩꯗꯤꯀꯣ ꯃꯅꯤꯄꯨꯔ ꯊꯣꯛꯄꯁꯦ ꯀꯨꯝꯍꯩ ꯍꯔꯥꯎꯒꯨꯝꯕ ꯃꯇꯝꯗ ꯊꯣꯛꯄꯁꯦ, ꯇꯧꯕꯝ ꯅꯪꯍꯧꯗꯦ ꯍꯥꯏꯕ꯫ ꯃꯄꯥꯁꯨ ꯆꯥꯟꯅꯗꯦ ꯑꯗꯩꯗꯤ ꯆꯥꯅꯕ ꯌꯥꯎꯔꯒꯅꯅꯦ ꯅꯪꯍꯧꯗꯦꯕ ꯑꯇꯩ ꯇꯧꯕ ꯍꯥꯏꯗꯤ ꯅꯨꯃꯤꯠ ꯌꯥꯝ ꯁꯥꯡꯅ ꯊꯣꯛ
ꯃꯉꯥꯅꯤꯒꯨꯝꯕ ꯑꯗꯨꯃꯥꯏꯅ ꯊꯣꯛꯂꯛꯄꯅꯤꯅꯅꯦ꯫ ꯍꯥꯏꯗꯤ ꯑꯃꯁꯨ ꯑꯃꯁꯨ ꯑꯃꯁꯨ ꯐꯪꯖꯟꯅ ꯒ꯭ꯌꯥꯟ ꯃꯦꯟ ꯇꯥꯈꯤꯗꯕꯗꯣ ꯈꯪꯕ꯭ꯔꯥ? ꯑ ꯑꯗꯨꯅ ꯑꯗꯨꯝ ꯍꯥꯏꯗꯤ, ꯑꯩ ꯍꯟꯗꯛ ꯊꯣꯛꯂꯛꯑꯝꯕꯗꯣ ꯌꯥꯎꯁꯪꯒꯤꯗ ꯈꯪꯕ꯭ꯔꯥ ꯃꯉꯥꯅꯤ ꯈꯛꯇꯅꯦꯕꯀꯣ꯫ ꯂꯥꯁ ꯌꯥꯎꯁꯪꯒꯤ ꯂꯥꯁ ꯗꯦꯗꯣ ꯌꯥꯎꯔꯦꯗꯅ ꯑꯗꯨ ꯀꯟꯇꯤꯅ꯭ꯌꯨꯁ ꯇꯧꯔꯒ ꯑꯗꯩꯗꯤ ꯑꯗꯨꯝ ꯊꯕꯛ ꯑꯝꯇ ꯁꯨꯡꯂꯦꯞ ꯂꯦꯞꯇ꯭ꯔꯤꯗꯅ ꯍꯥꯏꯗꯤ, ꯑꯦ ꯑꯩ ꯇꯧꯒꯗꯕꯁꯤꯡꯗꯣ ꯁꯤꯗ ꯂꯥꯛꯑꯒ ꯄꯗ꯭ꯔꯥꯛ ꯇꯥꯏ ꯏꯁꯥꯗꯣ꯫
ꯆꯩꯔꯥꯎꯕꯒꯨꯝꯕꯗꯤ ꯌꯥꯎꯕ ꯑꯗꯨꯝ ꯐꯪꯕ꯭ꯔꯥ?
ꯆꯩꯔꯥꯎꯕꯒꯗꯤ ꯁꯨꯡꯐꯪ ꯍꯦꯛ ꯐꯪꯗ꯭ꯔꯦꯗ꯫
ꯆꯩꯔꯥꯎꯕꯒꯤ ꯃꯊꯦꯜ ꯀꯗꯣ꯫
ꯑꯗꯨꯅꯦ ꯁꯤꯗ ꯂꯥꯎꯋꯦ꯫ ꯍꯥꯏꯗꯤ ꯂꯥꯛꯋꯦ ꯍꯥꯏꯕꯗꯤ ꯁꯨꯝ ꯏꯃꯥꯟꯅꯕꯤ ꯀꯩꯀꯩꯒ ꯄꯨꯟꯁꯤꯜꯂꯒ ꯀꯣ꯫ ꯃꯩꯇꯩ ꯃꯆꯥ ꯑꯃꯅꯤ ꯇꯧꯔꯒ ꯁꯤꯗ ꯁꯨꯝ ꯃꯩꯇꯩꯒꯤ ꯆꯥꯛꯁꯤꯟꯖꯥꯡ ꯊꯣꯡꯕ ꯍꯩꯕꯈꯩꯗꯣ꯫
ꯎꯝ
ꯑꯗꯨ ꯈꯔ ꯈꯔ ꯊꯣꯡꯉꯒ ꯎꯇꯤ ꯑꯁꯪꯕꯒ ꯊꯣꯡꯗꯅ꯫
ꯈꯦꯠꯅꯅꯤꯀꯣ ꯑꯗꯣ ꯃꯍꯥꯎꯗꯤ ꯌꯨꯝꯗ ꯇꯧꯕꯁꯤꯒ ꯑꯗꯨꯝ ꯈꯦꯠꯅꯩꯌꯦꯕ꯫
ꯗꯒꯤ ꯍꯧꯔꯒ ꯑꯗꯨꯝ ꯀꯣ, ꯃꯆꯜ ꯅꯨꯡꯆꯜꯁꯨ ꯃꯉꯥꯏ ꯄꯣꯠꯁꯦ ꯑꯗꯨꯝ ꯈꯦꯠꯅꯩꯗ꯫
ꯃꯊꯪ ꯊꯣꯂꯛꯄꯗꯗꯤ ꯆꯩꯔꯥꯎꯕ ꯅꯪꯉꯗꯤ ꯆꯤꯡꯒ ꯀꯥꯕꯗꯣ꯫
ꯍꯣꯏ꯫ ꯍꯧꯖꯤꯛꯀꯥꯟꯅ ꯑꯃꯨꯛ ꯀꯥꯡꯒꯤ ꯑꯃꯨꯛ ꯀꯣꯏꯕ ꯆꯠꯄ ꯈꯣꯠꯄ ꯃꯇꯝ ꯌꯧꯔꯛꯑꯅꯤꯅꯦ꯫ ꯀꯥꯡꯁꯦ ꯇꯥꯔꯤꯛ ꯇꯔꯥꯇꯔꯨꯛ ꯂ ꯀꯩꯅꯣ ꯑꯣꯏꯔꯝꯅꯤ꯫
ꯑꯥ ꯃꯥꯅꯦ ꯇꯔꯥ ꯇꯔꯨꯛꯅꯦ꯫
ꯎꯝ
ꯀꯥꯡꯗꯣ ꯆꯠꯄ ꯆꯠꯄ ꯐꯪꯉꯛꯇꯦ꯫ ꯀꯥꯡꯁꯦ ꯑꯩꯈꯣꯏ ꯑꯩꯈꯣꯏ ꯁꯥꯏꯗꯗꯤ ꯑꯃꯨꯛ ꯀꯥꯡꯗꯣ ꯆꯤꯡꯗ꯭ꯔꯦꯗꯅ꯫
ꯑꯥ ꯑꯥ
ꯑꯗꯨꯗꯨꯒꯤ ꯌꯥꯎꯕꯗ ꯐꯪꯗꯦ꯫
ꯑꯩꯁꯨ ꯀꯥꯟꯉꯦ ꯌꯨꯝꯗ ꯂꯩꯔꯦꯅ ꯀꯩꯁꯨ ꯌꯥꯎꯔꯛꯇꯦꯗ ꯀꯔꯤꯝꯇ꯫ ꯑꯩ ꯌꯨꯝꯗ ꯂꯩꯔ ꯑꯃꯠꯇ ꯌꯥꯎꯔꯛꯇꯦ ꯀꯃꯥꯏꯅ ꯇꯧꯕꯅꯣ ꯈꯪꯗꯦꯅꯦ꯫
ꯌꯥꯎꯋꯣ ꯃꯊꯪ ꯊꯣꯛꯂꯛꯄꯗꯗꯤ꯫
ꯁꯤꯗ ꯂꯩꯔꯀꯥꯟꯁꯤꯗꯅꯅꯦ, ꯌꯨꯝꯗ ꯂꯩꯔꯒꯅ ꯑꯃꯨꯛ ꯃꯤꯁꯨ ꯂꯩꯇꯕ ꯍꯥꯏꯇꯥꯔꯦ ꯁꯨꯝ ꯏꯇꯣꯝꯗꯒ ꯑꯣꯏꯕꯗꯣ꯫
ꯍꯣꯏ
ꯏꯆꯤꯟ ꯏꯅꯥꯎꯁꯨ ꯏꯇꯣꯝ ꯑꯣꯏꯔꯦ ꯑꯗꯩ ꯂꯩꯀꯥꯏꯗꯨꯒꯁꯨ ꯁꯨꯝ ꯈꯪꯅꯗ꯭ꯔꯝꯅꯤꯅꯀꯣ꯫ ꯇꯣꯡꯉꯥꯟ ꯇꯣꯡꯉꯥꯟ ꯂꯩꯅꯥꯕꯅꯤꯅ ꯎꯝ꯫
ꯎꯝ
ꯍꯦꯛ ꯀꯩꯅꯣꯝ ꯂꯩꯌꯦ ꯈꯣꯠꯂꯦ ꯀꯣꯏꯆꯠ ꯆꯠꯅꯕꯗꯣ ꯑꯣꯏꯒꯟꯗꯦꯕ꯫
ꯍꯣꯏ ꯑꯗꯣꯝꯗꯗꯤ ꯀꯨꯝꯍꯩ ꯍꯔꯥꯎꯕꯁꯦ ꯇꯧꯕ꯭ꯔꯥ ꯑꯗꯨꯝ꯫
ꯁꯤꯗꯔꯣ? ꯇꯧꯕꯗꯦꯗ ꯈꯪꯗꯦꯗ ꯑꯩ ꯁꯣꯝꯒꯤꯗꯤ ꯀꯌꯥꯕꯨ ꯌꯥꯎꯗꯦ ꯑꯩꯒꯤ ꯀꯥꯁꯤꯗꯒꯤ ꯍꯦꯟꯗꯣꯛꯃꯟꯗꯗꯅ ꯑꯩ ꯈꯣꯟꯊꯤ ꯌꯥꯝ ꯆꯥꯔꯕꯅꯦ꯫
ꯗꯤꯋꯥꯂꯤ ꯒꯨꯝꯕꯗꯗꯤ ꯇꯧꯕ꯭ꯔꯥ?
ꯇꯧꯋꯦ꯫
ꯗꯤꯋꯥꯒꯗꯤ ꯐꯖ ꯐꯖꯅ ꯑꯗꯨꯗ ꯀꯣ꯫
ꯑꯩꯅ ꯑꯃꯨꯛ ꯊꯣꯛꯇꯕ ꯌꯥꯎꯗꯕ ꯍꯥꯏꯇꯥꯔꯦ꯫ ꯃꯣꯏꯁꯨ ꯑꯗꯨꯝ ꯍꯣꯂꯤꯒꯗꯣ ꯐꯖꯅ ꯇꯧꯋꯦꯕ ꯃꯣꯏꯒꯤ ꯑꯣꯏꯅ꯫
ꯍꯣꯏ ꯁꯣꯝꯗꯅ ꯑꯃꯨꯛ ꯗꯤꯋꯥꯂꯤꯗꯤ ꯇꯧꯗꯦꯀꯣ꯫
ꯎꯝ ꯍꯣꯏ ꯗꯤꯋꯥꯂꯤ ꯃꯩ ꯊꯥꯜꯂꯒ ꯑꯁ ꯀꯩꯁꯨ ꯇꯧꯄꯣꯠꯇꯦꯗ ꯁꯤꯗ ꯕꯣꯝꯂꯥ ꯊꯥꯏ꯫ ꯃꯩ ꯊꯥꯜꯂꯤ ꯂꯣꯏ ꯑꯗꯩ ꯃꯌꯥꯝ ꯑꯊꯨꯝ ꯑꯐꯥꯎ ꯆꯥꯃꯤꯟꯅꯕ ꯅꯨꯡꯉꯥꯏ꯫
ꯎꯝ
ꯑꯗꯨꯝ ꯑꯩꯈꯣꯏꯒꯤ ꯂꯩꯐꯝꯁꯤꯒꯤ ꯃꯄꯨꯒꯗꯤ ꯄꯥꯂ ꯁꯤꯂꯦꯕ꯫
ꯑꯗꯩ ꯀꯩꯅꯣꯗꯁꯨ ꯌꯥꯎꯁꯪꯗꯁꯨ ꯑꯩ ꯑꯃ ꯑꯗꯩ ꯅ꯭ꯌꯨ ꯌꯔ ꯕꯥꯏꯕꯥꯏꯗꯁꯨ꯫ ꯌꯥꯎꯗꯦ ꯊꯣꯛꯇꯦ ꯑꯩ ꯀꯥꯁꯤꯗ ꯏꯇꯣꯟꯗ ꯑꯗꯨꯝ ꯂꯩ ꯀꯧꯕꯗꯤ ꯑꯗꯨꯝ ꯂꯥꯛꯑꯦ ꯊꯣꯡ ꯍꯥꯡꯗꯣꯛꯇꯕꯤ ꯑꯗꯨꯝ ꯂꯩꯗꯣꯏꯅꯦ꯫ ꯊꯣꯡ ꯃꯄꯥꯟꯗ ꯑꯗꯨꯝ ꯊꯤꯟꯗꯣꯏꯅꯦ ꯂꯩ ꯈꯪꯕꯅꯤꯅ ꯈꯪꯕ꯭ꯔꯥ꯫
ꯍꯣꯏ꯫
ꯍꯥꯏꯗꯤ ꯄꯥꯔꯇꯤ ꯇꯧꯔꯕꯅꯤꯅ ꯁꯣꯝꯗ ꯀꯩꯅꯣ ꯇꯧꯗ꯭ꯔꯦꯕ ꯆꯥꯛꯀꯨꯝꯕ ꯊꯣꯡꯗ꯭ꯔꯦꯅ꯫ ꯑꯗꯨꯅ ꯁꯨꯝ ꯆꯥꯍꯧꯔꯣꯏ ꯍꯥꯏꯕꯒꯤꯁꯨ ꯊꯣꯏꯦꯟꯀꯤꯁꯨ ꯀꯧꯂꯛꯏꯅꯦꯕ꯫ ꯄꯥꯔꯇꯤ ꯌꯥꯎꯖꯗꯣꯏ ꯁꯣꯔꯨꯛ ꯆꯥꯛꯇꯣ ꯆꯥꯔꯣꯏꯒꯦꯅ ꯇꯨꯝꯃꯦ ꯑꯗꯨꯝ ꯌꯥꯎꯔꯤꯗꯨꯅꯦꯗꯨꯝ꯫ ꯑꯗꯨꯅ ꯃꯌꯥꯝꯁꯤꯅ ꯅꯪ ꯎꯝ ꯉꯥꯎꯗꯣꯔꯦꯅ ꯍꯥꯏꯅꯔꯕꯅꯤ꯫ ꯃꯤꯅꯅꯦ ꯃꯄꯥꯟ ꯆꯠꯄꯒꯤ ꯂ꯭ꯂꯥꯟ ꯑꯃ ꯁꯤꯜꯂꯛꯑꯕ, ꯑꯩꯒꯤ ꯀꯣꯛꯁꯤꯗ ꯀꯔꯤ ꯍꯥꯏꯔ ꯆꯠꯂꯣꯏꯗꯣꯏ ꯁꯤꯒꯦ ꯁꯤꯅꯦ ꯑꯩꯅ ꯈꯜꯂꯛꯀꯗꯣꯏꯁꯦ꯫
ꯑꯗꯨꯝ ꯆꯠꯁꯨ ꯆꯠꯇ꯭ꯔꯦ ꯑꯗꯨꯗꯤ?
ꯆꯠꯇꯦ ꯅꯝꯕꯗ ꯆꯠꯇꯦ꯫
ꯑꯗꯨꯃꯥꯏꯅ
ꯃꯌꯥꯝꯁꯤꯅ ꯇꯧꯔꯤꯕꯁꯦ ꯀꯔꯤꯅꯣ ꯈꯨꯗꯛꯇ ꯂꯣꯏꯁꯤꯜꯂꯣ ꯍꯥꯏꯔꯒ ꯅꯣꯏ ꯆꯠ ꯇꯗꯤ ꯑꯗꯨꯗꯨ ꯑꯗꯨꯗꯨ ꯇꯧꯔꯒ ꯃꯣꯏꯅ ꯍꯥꯟꯅ ꯄ꯭ꯂꯥꯟ ꯇꯧꯗꯕ ꯑꯩꯉꯣꯟꯗ ꯍꯥꯏꯔꯛꯇꯕꯤꯗ꯫
ꯑ ꯈꯨꯗꯛꯇ ꯍꯥꯏꯔꯛꯄꯗꯣ꯫
ꯗꯥꯏꯔꯦꯛ ꯇꯧꯔꯒ꯫ ꯆꯠꯂꯔꯣꯏꯗꯕ ꯅꯠꯇ꯭ꯔꯣ ꯇꯤꯟꯅꯔꯔꯣꯏꯗꯨꯗꯨꯗꯣ ꯍꯥꯏꯔ ꯇꯂꯤ ꯇꯂꯤ ꯂꯣꯏꯁꯤꯜꯂꯒ ꯏꯟꯅꯔꯨꯗꯣꯏꯅꯦ꯫
ꯑꯗꯣꯝꯗꯗꯤ ꯀꯣꯏꯕ ꯑꯗꯨꯝ ꯅꯨꯡꯉꯥꯏꯔꯝꯒꯅꯤꯗ꯫ ꯀꯣꯏꯕ ꯆꯠꯄ ꯀꯣꯏꯐꯝꯗꯣ꯫
ꯑꯗꯣ ꯃꯅꯤꯄꯨꯔꯅ ꯍꯦꯜꯂꯤꯗ꯫ ꯍꯥꯏꯗꯤꯀꯣ ꯃꯅꯤꯄꯨꯔꯁꯤꯅꯅꯦ ꯃꯐꯝꯒꯨꯝꯕ ꯑꯦ ꯑꯁꯥꯏꯐꯧꯇ ꯆꯠꯂꯁꯨ ꯀꯩꯗ ꯁꯨꯝ ꯁꯤꯗꯅꯅꯦ ꯅꯨꯡꯁꯥꯒ ꯁꯥꯕꯒ, ꯀꯣꯏꯐꯝ ꯀꯩꯀꯩ ꯂꯩꯇꯦꯕ ꯀꯣꯏꯕ ꯆꯠꯀꯦ ꯍꯥꯏꯔꯒꯅ ꯀꯩꯅꯣ ꯃꯣꯜꯒꯨꯝꯕ, ꯑꯆꯥꯄꯣꯠ ꯆꯥꯕꯒꯨꯝꯕ ꯑꯗꯨ ꯃꯉꯥꯏꯔꯦ꯫ ꯃꯅꯤꯄꯨꯔꯗꯗꯤ ꯑꯗꯨꯒꯤꯗꯃꯛꯇꯗꯤ ꯀꯣꯏꯕ ꯆꯠꯅꯗꯦꯗꯅ꯫
ꯑꯥ ꯃꯅꯤꯄꯨꯔꯗꯅ ꯑꯃꯨꯛ ꯅꯦꯆꯔꯒꯤ ꯑꯣꯏꯕ ꯑꯗꯨꯝ
ꯑꯗꯨꯅꯦ ꯑꯥ ꯊꯝꯕꯥꯜ ꯌꯦꯡꯉꯨꯁꯤ ꯑꯗꯩꯗꯤ ꯑꯩꯈꯣꯏ ꯃꯅꯤꯄꯨꯔꯗ ꯀꯣꯏꯕ ꯆꯠꯂ ꯍꯥꯏꯒ ꯀꯩꯝ ꯆꯠꯇ꯭ꯔꯁꯨ ꯁꯝꯅ ꯍꯥꯏꯔꯕꯗ ꯊꯧꯕꯥꯜ ꯂꯥꯏꯟ ꯗꯣ ꯆꯨꯝꯅ ꯁꯨꯝ ꯊꯧꯔꯨꯁꯤ ꯑꯗꯩꯗꯤ ꯑꯩꯈꯣꯏ ꯀꯥꯡ ꯄꯣꯛꯄꯤ ꯂꯥꯏꯟꯗꯨ ꯁꯨꯅ ꯁꯨꯝ ꯊꯧꯔꯨꯁꯤ ꯍꯥꯏꯗꯤꯅ ꯑꯗꯨꯝ,
ꯍꯣꯏ
ꯍꯣꯏꯕꯚꯥꯏꯗ
ꯃꯥꯏꯗ ꯑꯗꯨꯝ ꯊꯣꯛꯏ ꯍꯥꯏꯕ ꯊꯣꯛꯏ
ꯐꯖꯅ ꯑꯗꯨ ꯑꯣꯏꯗꯦꯕ
ꯑꯥ
ꯀꯣꯏꯕ ꯆꯠꯁꯦ ꯍꯥꯏꯔꯗꯤ ꯃ ꯍꯥꯏꯗꯤ ꯐꯖꯅ ꯑꯦꯁꯤ ꯀꯦꯐꯦꯁꯤꯗ ꯆꯥꯔꯨꯁꯤ ꯍꯥꯏꯔ ꯑꯗꯨꯃꯥꯏꯅ ꯑꯗꯨ ꯀꯣꯏꯕ ꯆꯤꯡꯉꯦ ꯑꯗꯨꯗꯤ ꯁꯤꯒꯤꯁꯤꯗ ꯁꯣꯞꯄꯤꯡ ꯇꯧꯕ ꯆꯧꯁꯤ ꯍꯥꯏ ꯑꯗꯨꯅꯤꯁꯦ ꯀꯣꯏ ꯥꯏ
ꯃꯅꯤꯄꯨꯔꯗꯅ ꯍꯦꯟꯅ ꯅꯨꯡꯉꯥꯏꯔꯦ ꯑꯗꯣ ꯑꯗꯨꯗꯤ
ꯃꯥꯅꯦ ꯃꯅꯤꯄꯨꯔꯗꯗꯤ ꯑꯁꯥꯏꯐꯥꯎ ꯆꯠꯂꯨꯔꯒ
ꯑꯧ ꯑꯗꯣꯝꯗ ꯆꯠꯅꯤꯡꯗꯣꯏꯕ
ꯑꯧ ꯑꯗꯣ ꯀꯣꯏꯕ ꯑꯣꯏꯅꯒ ꯁꯨꯝ ꯂꯥꯛꯄꯩ ꯅꯨꯡꯉꯥꯏꯕ ꯋꯥꯅꯤꯀꯣ ꯃꯐꯝꯁꯤꯡꯁꯦ ꯊꯣꯏꯒꯤ ꯑꯩꯈꯣꯏ ꯁꯨꯃꯥꯏꯅ ꯂꯩꯔꯒꯗꯤꯀꯣ ꯂꯩꯅꯤꯡ ꯄꯣꯠꯇꯦꯗ
ꯃꯥꯅꯦ
ꯃꯅꯤꯄꯨꯔꯗ ꯑꯗꯨꯝ ꯂꯩꯔꯒ ꯑꯩ ꯍꯞꯇꯥ ꯑꯃ ꯀꯩ ꯑꯃꯨꯛ ꯀꯣꯏ ꯂꯥꯛꯄ
ꯑꯗꯨꯝ ꯃ‌ꯣꯏ ꯑꯗꯥꯏꯗꯨ ꯈꯦꯠꯅꯕ꯭ꯔꯥ
ꯈꯨꯈꯦꯅ ꯑꯃ ꯁꯥꯔꯒꯅ ꯂꯩꯕ ꯉꯝꯗꯦ ꯏꯪꯅꯁꯨ ꯂꯩꯕ ꯉꯝꯗꯦ
ꯁꯤꯗꯗꯤ ꯈꯪꯁꯥ ꯑꯃꯨꯛ ꯁꯥ ꯈꯪꯏꯪ ꯑꯃꯨꯛ ꯏꯪ ꯑꯥ ꯁꯤꯗꯅ ꯑꯃꯨꯛ ꯑꯗꯨꯝꯕ ꯂꯩꯇ꯭ꯔ‌ꯦꯀꯣ
ꯎꯝ ꯑꯗꯨꯝ ꯋꯦꯗꯔꯗꯨ ꯀꯟꯅ ꯁꯥꯏ ꯍꯥꯏꯖꯕꯩ ꯋꯥꯅꯤ ꯑꯁ ꯄ꯭ꯔ‌ꯣꯛ ꯄ꯭ꯔ‌ꯣꯛ ꯆꯥꯛꯏ ꯂꯩ ꯉꯝꯗꯦ ꯇꯧꯗꯦꯗꯅ
ꯍꯣꯏ
ꯁꯤꯗꯗꯤ ꯑꯩꯈꯣꯏꯅ ꯀꯣꯂꯦꯖ ꯆꯠꯂꯤꯁꯦ ꯁꯥꯕꯒꯤ ꯈꯪꯕ꯭ꯔꯥ ꯆꯠ ꯆꯠꯅ ꯏꯁꯥꯁꯤꯗꯒꯤ ꯏꯅꯔꯖꯤꯁꯦ ꯆꯨꯞ ꯈꯠꯈꯤꯕꯩ ꯇꯥꯏꯞꯇꯅꯦ ꯑꯗꯨꯝꯅꯦ ꯎꯝ ꯀꯩꯅꯣ ꯍꯥꯏꯗ꯭ꯔꯦꯠꯀ ꯐꯖꯅ ꯇꯧꯗ꯭ꯔꯗꯤ ꯍꯥꯏꯌꯦ ꯑꯩ ꯏꯁꯥꯁꯦ
ꯀꯩꯅꯣ ꯀꯣꯂꯦꯖꯀ ꯑꯗꯨ ꯂꯩꯐꯝꯒ ꯗꯤꯁꯇꯦꯟꯁ ꯌꯥꯝ ꯂꯥꯞꯄ꯭ꯔꯥ ꯀꯃꯥꯏ ꯇꯧꯔ‌ꯦ ꯑꯗꯨꯝ ꯃꯤꯅꯤꯠ ꯇꯔꯥ ꯇꯥꯃꯉꯥ ꯐꯧꯗ ꯑꯗꯨꯝ ꯐꯣꯡꯅꯔꯦ ꯑꯣ ꯈꯣꯡꯅ ꯑꯗꯨꯝ ꯆꯠꯄ
ꯑꯥ
ꯑꯥ ꯑꯗꯨ ꯅꯨꯡꯁꯥꯁꯦ ꯃꯊꯛꯇ ꯑꯃ ꯁꯥꯊꯔꯛꯑꯅꯤ ꯀꯣꯏꯂꯥꯁꯇꯒꯤ ꯑꯃꯨꯛ ꯐꯨꯒꯠꯂꯛꯑꯅꯤ ꯅꯨꯡꯁꯤ ꯋꯥꯔꯝꯒꯅꯤ
ꯑꯗꯨꯗꯨꯅꯅꯦ ꯃꯤꯅꯗꯤ ꯍꯥꯏꯕ ꯑꯁ ꯋꯥꯀꯤꯡꯒꯨꯝꯕ ꯆꯠꯂꯣ ꯑꯗꯨꯗꯨ ꯑꯗꯨ ꯍꯥꯏꯕꯀꯣ ꯁꯤꯗ ꯄꯨꯡ ꯃꯉꯥꯁꯤꯗ ꯇꯔꯨꯛ ꯇꯔꯦꯠ ꯇꯔꯦꯠ ꯁ꯭ꯋꯥꯏꯗ ꯅꯣꯡꯉꯥꯜꯂꯦ ꯎꯕꯀꯣ ꯑꯗꯣ ꯇꯔꯦꯠ ꯁ꯭ꯋꯥꯏꯁꯦ ꯁꯤꯗꯒꯤ ꯍꯧꯅ ꯅꯨꯡꯁꯥꯁꯦ ꯑꯗꯨꯝ ꯂꯋꯥꯏ ꯂꯨꯝꯐꯨꯗꯩ ꯑꯗꯨꯝ ꯁꯥꯔꯛꯑꯅꯦꯕ ꯕꯪ ꯂꯥꯎꯅ ꯑꯗꯩꯗꯤ ꯑꯗꯨꯝ ꯁꯥꯕꯁꯤꯅ ꯁꯥꯕꯁꯤꯅ ꯍꯧꯖꯤꯛꯁꯦ‌ ꯃꯝ ꯑꯗꯨ ꯍꯧꯖꯤꯛꯄꯥꯎ ꯑꯗꯨꯝ ꯁꯥꯏꯕ ꯍꯣꯏ ꯑꯗꯨꯅ ꯍꯧꯖꯤꯛꯄꯨ ꯑꯗꯨꯝ ꯁꯥꯏꯌꯦꯕ ꯈꯪꯕ꯭ꯔꯣ
ꯑ ꯍꯣꯏ
ꯃꯅꯤꯄꯨꯔꯗ ꯑꯌꯨꯛꯇ ꯋꯥꯛꯀꯤꯡ ꯆꯤꯡꯐꯧ ꯀꯥꯏ ꯆꯠꯄꯗꯣ ꯁ꯭ꯋꯥꯏꯗ ꯆꯠꯂꯕ ꯑꯩ ꯋꯥꯟꯊꯔꯒ ꯍꯣꯁꯄꯤꯇꯥꯂꯥꯏꯁ ꯇꯧꯔꯛꯑꯅꯤ ꯑ
ꯁꯥꯇꯤꯟ ꯀꯩꯅꯣ ꯇꯧꯔ ꯆꯠꯂꯣ
ꯎꯝ ꯑꯗꯩꯗꯤ ꯑꯩꯈꯣꯏꯅ ꯑꯃꯨꯛ ꯀꯨꯆꯨ ꯂꯣꯛꯆꯅꯤꯡꯗꯅ ꯈꯨꯗꯥꯡ ꯑꯁꯥꯡꯕꯤꯗꯣ ꯍꯨꯃꯥꯡ ꯇꯣꯞ ꯇꯣꯞ ꯇꯣꯞ ꯇꯣꯞ ꯇꯥꯔꯒ ꯀꯣ ꯀꯥꯊꯦꯛꯄꯗꯤꯕꯀꯣ ꯑꯩꯈꯣꯏꯗꯗꯤ ꯀꯥꯊꯦꯛꯄꯁꯦ ꯀꯌꯥ ꯈꯪꯗꯦꯕꯀꯣ ꯃꯤꯅꯗꯤ ꯀꯨꯆꯨ ꯉꯧꯕꯅꯦ ꯍꯥꯏꯕꯀꯣ ꯑꯗ ꯑꯩꯈꯣꯏ ꯀꯀꯥ ꯍꯣꯏ ꯀꯨꯆꯨ ꯈꯤꯇꯪ ꯅꯩꯁꯟꯕꯗꯣ
ꯑꯥ
ꯃꯣꯏꯗꯤ ꯁꯦꯠꯂꯨ ꯑꯁꯥꯡꯕ ꯀꯩꯀꯩ ꯁꯦꯠꯂꯣꯏꯁꯨ ꯌꯥꯗꯦꯕ ꯁꯥꯏꯌꯦꯅ ꯍꯥꯐꯄꯦꯠ ꯍꯦꯛꯇ ꯁꯦꯠꯂꯦꯕꯀꯣ ꯑꯗꯨꯅꯅꯦ ꯍꯥꯄꯦꯟ ꯃꯊꯛꯁꯤꯅ ꯀꯨꯆꯨ ꯑꯃ ꯍꯥꯄꯦꯟ ꯃꯈꯥꯁꯤꯅ ꯀꯨꯆꯨ ꯑꯃ ꯃꯥꯅꯦ ꯑꯗꯨ ꯀꯣꯛꯄꯁꯨ ꯀꯨꯏꯅ ꯆꯪꯕ
ꯆꯪꯕ
ꯎ ꯑꯗꯨꯅꯦ ꯑꯩꯅ ꯍꯥꯏꯗꯣꯏꯅꯦ ꯂꯤꯠꯂꯣ ꯁꯟꯁꯀ꯭ꯔꯤꯟ ꯇꯩꯌꯣ ꯑꯗꯩꯗꯤ ꯀꯀꯥ ꯍꯣꯏꯗꯣ ꯑꯍꯟ ꯒ ꯑꯣꯏꯔꯦ ꯑꯗꯩꯗꯤ ꯅꯨꯄꯥꯒ ꯑꯣꯏꯔꯦ ꯇꯧꯒꯟꯗꯦꯗꯅ
ꯎꯝ
ꯑ ꯑꯩꯅ ꯑꯃꯨꯛ ꯑꯃꯨꯛ ꯄꯨꯟꯕ ꯀꯥꯟꯗ ꯍꯥꯏꯗꯣꯏꯅꯦꯕ ꯀꯀꯥꯁꯤꯅ ꯑꯃꯨꯛ ꯈꯔ ꯈꯤꯇꯪ ꯂꯥꯞꯅ ꯂꯩꯌꯦꯕꯀꯣ ꯑꯩꯉꯣꯟꯗꯒꯤ ꯑꯗꯣ ꯑꯩ ꯁꯨꯇꯤꯒ ꯂꯩꯔꯗꯤ ꯃꯥꯒꯤ ꯅꯥꯛꯇ ꯆꯠꯂꯦꯕ
ꯎꯝ
ꯂꯩꯔꯗꯤ ꯆꯥꯕ ꯊꯛꯄ ꯇꯧꯗꯦꯅ ꯃꯥꯏꯗꯤ ꯍꯦꯛ ꯍꯦꯛ ꯀꯧꯔꯛꯑꯦꯕ ꯑꯗꯨ ꯇꯔꯗꯤ ꯅꯝꯐꯨꯗ ꯑꯗꯨꯝ ꯆꯥꯔꯦꯗꯅ
ꯍꯣꯏ
ꯑꯗꯨꯝ ꯑꯩꯅ ꯆꯥꯅꯤꯡꯕ ꯑꯃꯗ ꯈꯥꯖꯤꯛꯇꯥ ꯑꯣꯏꯔꯁꯨ ꯑꯗꯨꯗꯨꯒꯤ ꯅꯥꯗꯅꯕꯅ ꯍꯟꯗꯛꯇꯁꯨ ꯍꯣꯁꯄꯤꯇꯥꯂꯥꯏꯁ ꯇꯧꯒꯤꯗ ꯉꯥꯏꯅꯦ ꯍꯥꯏꯕ ꯅꯨꯃꯤꯠ ꯇꯔꯦꯠ ꯅꯤꯄꯥꯜꯅꯤꯃꯨꯛ ꯂꯩꯔꯒ
ꯐꯈ꯭ꯔꯕ ꯑꯗꯨꯗꯤ ꯍꯧꯖꯤꯛꯇꯤ
ꯐꯕꯩꯅꯦ ꯀꯨꯂꯤ ꯀꯩ ꯀꯩ ꯑꯗꯨꯝ ꯆꯥ ꯂꯩ
ꯍꯣꯁꯇꯥꯜ ꯍꯣꯁꯄꯤꯇꯥꯜ ꯌꯦꯡꯕꯁꯦ ꯑꯗꯣꯝꯗꯗꯤ ꯑꯗꯨꯝ ꯐꯖꯅ ꯀꯩꯅꯣ ꯇꯧꯕ ꯃꯥꯜꯂꯦ
ꯎꯝ ꯍꯣꯏ ꯍꯥꯏꯗꯤ ꯃꯅꯤꯄꯨꯔꯗꯅ ꯑꯃꯨꯛ ꯈꯔ ꯑꯦ ꯃꯃꯤꯡ ꯂꯩꯕꯗꯣ ꯍꯥꯏ ꯐꯖꯅ ꯑꯗꯨꯝ ꯍꯣ ꯍꯣꯁꯄꯤꯇꯥꯜꯕꯨ ꯑꯣꯏꯔꯗꯤ ꯑꯗꯨꯝ ꯍꯥꯏꯗꯤ ꯌꯥꯝ ꯏꯃꯥꯔꯖꯦꯟꯁꯤ ꯀꯩꯀꯩꯕꯨꯗꯤ ꯍꯣꯏ ꯎꯝ ꯑꯐꯕ ꯏꯁꯄꯤꯁꯦꯂꯥꯏꯁ ꯀꯩꯀꯩ ꯂꯩꯔꯦꯀꯣ ꯑꯗꯨ ꯅꯠꯇ꯭ꯔꯁꯨ ꯅꯣꯔꯃꯦꯜꯒꯤ ꯑꯣꯏꯔꯗꯤ ꯑꯗꯨꯝ ꯆꯞ ꯃꯥꯟꯅꯕꯗꯣ ꯍꯥꯏꯗꯤ ꯂꯣꯏꯅꯃꯛ ꯑꯗꯨꯝ ꯂꯦꯚꯦꯜ ꯑꯃꯗ ꯐꯖꯅ ꯇꯧꯕꯗꯣ ꯑꯗꯨ ꯑꯣꯏꯌꯦꯕ ꯑꯩꯈꯣꯏꯅ ꯂꯩꯔꯤꯁꯦ ꯂꯝ ꯌꯥꯝ ꯂꯥꯞꯄꯦꯕꯀꯣ ꯃꯦꯟꯗꯒꯤ ꯑꯗꯨ ꯑꯣꯏꯔꯁꯨ ꯑꯗꯨꯝ ꯑꯩꯈꯣꯏ ꯁꯤꯗ ꯂꯩꯕ ꯥꯑꯗꯥ ꯑꯗꯨꯝ ꯐꯖꯅ ꯑꯗꯨꯝ ꯇꯧꯋꯦꯕ ꯀꯩꯀꯩ ꯂꯣꯏ ꯂꯩꯕ ꯁꯨꯕ
ꯐꯩ ꯌꯦꯡꯉꯣꯗꯣ ꯑꯅꯥꯕꯒ ꯌꯥꯎꯔꯛꯑꯗꯤ ꯑꯗꯨꯃꯥꯏꯅ ꯇꯧꯔꯤꯗꯣ
ꯍ ꯑꯣ ꯈꯥꯕ ꯑꯗꯩ ꯍꯥꯏꯗꯤ ꯐꯥꯔꯁ ꯀꯩꯅꯣ ꯇꯧꯕꯗꯨꯗꯤ ꯐꯥꯔꯁꯁꯦ ꯇ꯭ꯔꯤꯠꯃꯦꯟ ꯐꯥꯔꯁ ꯇ꯭ꯔꯤꯠꯃꯦꯟꯗꯨꯗꯤ ꯑꯗꯨꯝ ꯁꯤꯗꯒꯤ ꯌꯥꯕꯗꯣ ꯅꯪꯕꯗꯣ
ꯑꯥ
ꯑꯦ ꯌꯥꯝ ꯂꯨꯔꯦ ꯉꯝꯗꯔꯦ